ꯍꯜꯂꯣ
ꯀꯩꯗꯧꯕ꯭ꯔꯣ
ꯐꯝꯃꯦ ꯆꯥꯛ ꯆꯥꯕ ꯇꯣꯛꯑꯒ ꯅꯪꯗꯤ ꯆꯥꯗ꯭ꯔꯕꯣ
ꯑꯩꯗꯤ ꯆꯥꯈ꯭ꯔꯦ
ꯍꯤꯟꯖꯥꯡꯗꯗꯨ
ꯑꯌꯨꯛꯀꯤ ꯆꯥꯏꯌꯦ
ꯑ ꯅꯪꯗꯤ ꯄꯨꯔꯥ ꯑꯣꯛꯅꯤꯅꯦ
ꯎꯝ ꯍꯨꯝ ꯎꯁꯤꯠꯇꯕꯥ
ꯉꯔꯥꯡꯒꯤ ꯊꯣꯡꯒ ꯉꯁꯤꯁꯨ ꯆꯥꯕ ꯅꯨꯡꯗꯥꯡꯁꯨ ꯊꯣꯡ ꯆꯥꯕ
ꯄꯨꯁꯤꯗꯕꯥ ꯑꯗꯣ ꯃꯣꯏ ꯃꯤ ꯃꯌꯥꯝ ꯃꯃꯥꯡꯗ ꯑꯗꯨꯃꯥꯏꯅ ꯍꯥꯏꯕ ꯌꯥꯕ꯭ꯔꯣꯅꯦ
ꯃꯤ ꯅꯍꯇꯦ ꯃꯤ ꯅꯇꯦ ꯑꯩꯈꯣꯏꯒꯤ ꯍꯤꯟ ꯑꯩꯈꯣꯏꯒꯤꯍꯦꯟꯖꯥꯡ ꯍꯪꯉꯨꯅꯦ ꯉꯥ ꯆꯥꯏꯌꯦ
ꯆꯥꯁ ꯅꯩꯌꯦꯀꯣ ꯃꯤꯗꯤ
ꯑꯃꯥꯗꯤ ꯆꯥꯛ ꯍꯥꯞꯄꯅꯦꯍꯦ
ꯑ ꯍꯥꯏꯅ ꯍꯣꯏꯗꯥ ꯍꯥꯞꯄꯒ ꯆꯥꯒꯗꯕꯅꯤꯅꯦ
ꯎꯝ ꯑꯩꯅ ꯆꯥꯒꯗꯕꯅꯦ ꯍꯥꯏꯝꯅꯦ ꯍꯥꯎꯋꯦ ꯍꯥꯎꯋꯦ ꯍꯥꯏꯔ ꯆꯥꯏꯌꯦ
ꯐꯔꯦ ꯐꯔꯅꯦ
ꯎꯝ
ꯍꯥꯞꯂꯣꯒ ꯃꯌꯥꯝ ꯃꯌꯥꯝ ꯆꯥꯎ ꯍꯥꯏꯌꯣ
ꯆꯥꯏ ꯆꯥꯏ ꯃꯥꯗꯤ ꯑꯗꯨꯝ ꯆꯥꯏ ꯑꯩꯅꯤꯅꯦ ꯆꯥꯗꯕ
ꯎꯝ ꯀꯅꯥ ꯍꯧꯖꯤꯛꯇꯤ ꯀꯩꯗꯧꯔ ꯂꯩꯒꯦ
ꯑꯣꯆꯥꯛ ꯊꯣꯡꯕ ꯂꯣꯏꯕꯗ ꯑꯗꯨꯒꯤ ꯑꯗꯨꯒꯤ ꯃꯅꯥꯛꯇ ꯐꯝꯃꯒ ꯂꯩꯌꯦ
ꯑꯣ
ꯉꯁꯥꯏ ꯊꯥꯎꯕꯗꯒꯤ ꯍꯧꯖꯤꯛꯐꯥꯎ ꯂꯣꯏꯗ꯭ꯔꯤ
ꯃꯥꯥꯏ ꯇꯧꯍꯧꯔꯒ ꯊꯝꯍꯧꯔꯒ ꯆ ꯆꯥꯛ ꯆꯥꯔꯒ ꯋꯥꯔꯤ ꯉꯔꯥꯡ ꯏꯕꯥꯟꯅꯤꯗꯣ
ꯎꯝ
ꯈꯠ ꯆꯥꯔꯒ ꯑꯗꯨꯝ ꯍꯜꯂꯛꯑꯔ ꯂꯣꯏꯔꯅꯤꯗ ꯕꯅꯤꯅ ꯋꯥꯔꯤ ꯁꯥꯟꯅꯔꯒ ꯂꯩꯕꯒꯤ
ꯅꯕꯥꯅꯤ ꯇꯪ ꯇꯞꯅ ꯆꯥꯕ꯭ꯔꯥ
ꯎꯝ ꯏꯕꯥꯅꯤ ꯉꯥꯛꯇꯅꯦ
ꯎꯝ
ꯎꯝ ꯃꯤꯁꯥꯅꯥꯖꯔꯦ
ꯎꯝ ꯃꯣꯏꯗꯤ ꯍꯥꯟꯅ ꯆꯥꯈ꯭ꯔꯦ ꯑ
ꯏꯕꯥꯅꯤꯗꯤ ꯑꯗꯨꯝ ꯅꯨꯡꯇꯤꯒꯤ ꯍꯥꯟꯅ ꯆꯥꯌꯦꯗ ꯑꯗꯨꯅ ꯃꯔꯛꯇ ꯄꯨꯜꯂꯞ ꯂꯣꯏꯅ ꯆꯥꯕ
ꯑꯣ ꯐꯩꯌꯦ ꯐꯩꯌꯦ ꯐꯩꯌꯦ ꯍꯌꯦꯡꯗꯤ ꯀꯩꯗꯧꯔꯨꯅꯤ
ꯍꯌꯦꯡꯁꯦ ꯇꯝꯄꯥꯛ ꯀꯥꯁꯤꯔꯥ ꯇꯧꯕ
ꯑꯣ ꯑꯣ ꯍꯥꯏꯅ ꯐꯥꯎꯅꯕ꯭ꯔꯣ ꯉꯁꯤ
ꯎꯝ ꯍꯧꯖꯤꯛ ꯍꯛꯇ ꯐꯥꯎꯅꯔꯒ ꯊꯝꯈ꯭ꯔꯦ
ꯑꯣ
ꯑꯩꯅ ꯆꯦꯡ ꯕꯣꯔꯥ ꯑꯍꯨꯝ ꯊꯥꯔꯛꯑꯣ ꯑꯗꯨꯒ ꯎꯝ ꯎꯁꯣꯏꯕꯨꯔꯥ ꯑꯅꯤꯒ ꯑꯗꯨꯒ ꯑꯩꯈꯣꯏꯅ ꯒꯥꯔꯤ ꯔꯤꯖꯥꯕ ꯇꯧꯔꯒ ꯂꯥꯛꯀꯦ ꯍꯥꯏꯅ ꯍꯥꯏꯕ
ꯑꯣ
ꯑꯗꯨꯗꯤ
ꯑꯣ ꯆꯦꯡꯁꯨ ꯊꯥꯔꯛꯀꯦ ꯍꯥꯏꯕ꯭ꯔꯥ
ꯆꯦꯡꯁꯨ ꯊꯥꯔꯛꯀꯦ ꯍꯥꯏꯌꯦ ꯅꯍꯥꯟ ꯎꯝ
ꯗꯤ
ꯈꯪꯗꯦ ꯅꯍꯥꯟ ꯅꯤꯐꯨꯒꯨꯝꯕ ꯂꯩ ꯍꯥꯏꯕ ꯅꯠꯇ꯭ꯔꯣ ꯅꯪ
ꯍꯣꯏ ꯃꯌꯥꯝ ꯂꯩꯕꯅꯦ
ꯑꯗꯨ ꯅꯪ ꯍꯥꯏꯕꯤꯔꯛꯁꯨ ꯍ ꯑꯍꯨꯝ ꯊꯥꯂꯛꯈ꯭ꯔꯣ ꯑꯣꯏꯅ ꯍꯥꯏꯈ꯭ꯔꯦꯕ
ꯑꯣ ꯍ ꯍ ꯍ ꯍ ꯐꯩ ꯐꯩ ꯑ ꯍꯅ ꯐꯥꯔꯦꯗ ꯑ
ꯌꯨꯝ ꯄꯥꯟꯈ꯭ꯔꯕꯅꯤꯅ ꯀꯥꯟꯅꯅꯤꯡꯉꯥꯏ ꯇꯧꯗ꯭ꯔꯗꯤ ꯌꯥꯗꯕ ꯑꯗꯨꯒꯤ ꯍ ꯍ
ꯍꯣꯏꯗ ꯍꯣꯏꯗ
ꯎꯝ
ꯀꯩ ꯆꯥꯔꯤꯅꯣ ꯍꯧꯖꯤꯛꯇꯤ
ꯑ ꯆꯨꯏꯒꯝ ꯄꯤꯕꯒꯤ ꯁꯦꯟꯗꯐ꯭ꯔꯦꯁꯇꯣ ꯈꯔ ꯐ꯭ꯔꯦꯁ ꯑꯣꯏꯅꯉꯥꯏ ꯆꯥꯏ꯫ ꯏꯔꯨꯗꯨꯕꯤꯗ ꯐ꯭ꯔꯦꯁ ꯑꯣꯏꯁꯦꯔꯥ ꯇꯧꯕ꯫
ꯇꯜꯂꯦꯗ ꯏꯔꯨꯖꯕꯤꯒ꯫ ꯏꯔꯨꯖꯗꯕꯤꯗ ꯀꯥꯥꯏꯅ ꯃꯣꯠꯄꯗꯣ ꯌꯥꯝ ꯌꯥꯝ ꯃꯣꯠꯄ ꯃꯥꯜꯂꯦ ꯀꯣ ꯋꯥꯔꯤ ꯍꯥꯏ
ꯑꯩꯁ ꯏꯔꯨꯅꯤꯉꯥꯏ ꯇꯟꯕꯁꯤꯗꯤ꯫
ꯎꯝ
ꯏꯁꯤꯡꯗꯣ ꯈꯔ ꯆꯥꯟꯅꯗꯕꯀꯣ꯫ ꯏꯕꯥꯟꯅꯤꯒꯤ ꯑꯗꯨꯝ ꯏꯔꯨꯕ ꯍꯦꯛꯂꯣꯏꯔꯦ ꯑꯩꯒꯤꯁꯨ ꯈꯣꯟꯕꯤꯌꯨ ꯑꯩꯒꯤꯁꯨ ꯄꯥꯎꯗꯔ ꯄꯥꯏꯕꯤꯌꯣ ꯑꯗꯨꯅꯨꯡꯇꯤꯒꯦ ꯇꯧꯕꯅꯦ꯫
ꯏꯁꯤꯡꯖꯨꯈꯔ ꯀꯔꯤꯁꯤꯔꯥ ꯀꯔꯤ ꯇꯧꯕꯩꯔꯥ ꯈꯪꯗꯦ ꯈꯔ ꯈꯀꯠꯆꯕ ꯏꯕꯥꯅꯤꯒꯤ ꯁꯨꯡꯆꯥꯥꯟ ꯆꯥꯅꯗꯕ꯫
ꯇꯤꯂꯥꯏ ꯈꯨꯝꯕꯤ ꯉꯥꯛꯛꯇꯅꯁꯨ ꯅꯠꯇꯦꯕꯀꯣ ꯑꯗꯨꯅꯦ꯫
ꯎꯝ ꯑꯗꯣ ꯀꯩꯅꯣ ꯅꯣꯏ ꯏꯁꯤꯡ ꯐꯥꯗꯕ ꯑꯣꯏꯔꯝꯒꯅꯤ꯫
ꯂꯣꯛꯗꯩ ꯂꯧꯕꯅꯦ ꯂꯣꯛꯗ ꯂꯧꯔꯒ ꯇꯦꯡꯀꯤꯗ ꯁ꯭ꯇꯣꯔ ꯇꯧꯔꯒ ꯑꯃꯨꯛꯀ ꯊꯥꯔꯛꯄ꯫
ꯑꯣ
ꯑꯗꯨꯃꯥꯏꯅ ꯇꯧꯔꯒ
ꯑꯗꯨꯃꯥꯏ ꯃꯣꯏꯗꯣ ꯀꯨꯏꯅ ꯍꯥꯝꯖꯤꯟꯕ ꯍꯥꯏꯕꯤꯥ ꯏꯁꯤꯡꯗꯣ ꯑꯗꯨꯃꯥꯏꯅ ꯇꯧꯕꯤꯔꯅꯦ꯫
ꯎꯈꯪꯅ ꯇꯦꯡꯀꯤ ꯐꯨ ꯑꯣꯏꯔ ꯑꯗꯨꯝ ꯊꯥ ꯊꯥꯒ꯭ꯔꯦꯅꯦ ꯀꯨꯏꯅꯗꯤ ꯊꯝꯗꯦꯗ꯫ ꯅꯍꯥꯟꯖꯨ ꯇꯦꯡꯀꯤ ꯁꯦꯡꯉꯦ ꯍꯥꯏꯕꯅꯦꯕ ꯀꯨꯏꯗ꯭ꯔꯤꯕ꯫
ꯑꯗꯣ ꯍꯀꯥ ꯆꯗꯤꯉꯥꯏ ꯃꯃꯥ ꯑ ꯃꯍꯤꯒꯨꯝꯕ ꯂꯩꯗꯥꯏꯅꯦ꯫
ꯎꯝ ꯑꯗꯨꯒꯨꯝꯕ ꯍꯥꯞꯄꯦ ꯃꯔꯛ ꯃꯔꯛꯇ ꯑꯗꯣ ꯁꯤ ꯑꯩꯈꯣꯏ ꯁꯣꯜꯇꯦꯛꯀꯤꯁꯤ ꯏꯁꯤꯡ ꯁꯤꯖꯤꯟꯅꯕ ꯂꯣꯏꯗ꯭ꯔꯤꯉꯩꯗ ꯑꯗꯨꯝ ꯍꯥꯞꯆꯤꯟꯕ ꯍꯥꯞꯆꯤꯟꯕ ꯈꯤꯇꯪ ꯁꯤꯖꯤꯟꯅꯔꯦ ꯏꯁꯤꯡ ꯇꯥꯔꯦ ꯆꯨꯝꯅ ꯑꯗꯨ ꯑꯣꯏꯕꯒꯤ ꯃꯣꯠꯇꯔꯥ ꯈꯟꯕ꯫
ꯑꯣ ꯈꯪꯗꯦꯅꯦ꯫
ꯎꯝ ꯑꯗꯨ ꯑꯣꯏꯗꯣꯏꯔꯥ꯫
ꯅꯣꯏ ꯅꯣꯏ ꯅꯣꯏ ꯅꯣꯏ ꯌꯨꯝꯒꯤ ꯅꯣꯏꯒꯤ ꯌꯨꯝꯒꯤ ꯏꯁꯤꯡꯗꯨ ꯁꯤꯜꯂꯨꯗꯅ ꯑꯗꯨꯗꯤ ꯍꯥꯏꯕꯦꯠ ꯁꯤꯟꯕ ꯍꯥꯏꯕꯗꯤ ꯀꯩꯅꯣꯝ ꯇꯧꯋ ꯑꯗꯨꯅ ꯍꯥꯏꯕ꯫
ꯍꯨꯝꯎꯝ
ꯁ‌ꯦꯡꯕ
ꯁꯦꯡꯕ ꯈꯣꯠꯄ ꯇꯧꯗꯦꯗ ꯅꯍꯥꯟꯅꯤ ꯃꯔꯛ ꯑꯅꯤꯔꯛꯇ ꯁꯦꯡꯃꯤꯁꯤ ꯊꯦꯡꯕꯅꯤꯅ ꯑꯗꯨꯝ ꯍꯟꯗꯛꯇꯗꯤ ꯏꯁꯤꯡ ꯅꯨꯡꯇꯤꯒꯤ ꯇꯥꯔꯗꯤ ꯑꯗꯨꯝ ꯍꯥꯞꯄꯀꯣ꯫ ꯈꯤꯇꯪ ꯁꯤꯖꯤꯟꯅꯔꯗꯤ ꯍꯥꯄꯛ ꯈꯤꯇꯪ ꯁꯤꯖꯤꯟꯅꯔꯗꯤ ꯍꯥꯄꯛ ꯑꯗꯨꯃꯥꯏꯅ ꯇꯧꯕ꯫
ꯑꯣ ꯎꯝ
ꯂꯣꯏꯅ ꯁꯤꯖꯤꯟꯅꯕ ꯂꯩꯇ꯭ꯔꯦꯕ ꯍꯟꯗꯛꯇ ꯑꯗꯨꯒꯤ
ꯎꯝ
ꯑꯗꯨꯒꯤꯔꯥ ꯈꯟꯕ ꯑꯩꯁꯨ ꯏꯁꯤꯡꯕꯨꯗꯤ ꯂꯣꯛꯒꯗꯤ ꯂꯞꯄꯗꯤ ꯌꯥꯝ ꯅꯥꯜꯂꯦꯕ꯫
ꯑꯣ ꯑꯗꯣ ꯑꯗꯨꯁꯨ ꯃꯃꯜ ꯄꯤꯔꯒ ꯇꯧꯔꯕꯅꯦ ꯀꯅꯀꯣ꯫
ꯊꯥꯗ ꯆꯅꯤ
ꯑꯣ ꯑꯩꯈꯣꯏ ꯔꯣꯝꯗꯒꯤ ꯀꯩꯅꯣꯝ꯫ ꯀꯩꯅꯣꯝꯗꯣ ꯂꯥꯏ ꯈꯨꯔꯨꯝꯐꯝꯒꯤ꯫ ꯎꯝ ꯃꯣꯏ ꯂꯩꯀꯥꯏꯗꯣ꯫
ꯎꯝ
ꯏꯁꯤꯡ ꯃꯃꯟꯒꯦ ꯍꯥꯏꯕꯒꯨꯝ ꯇꯥꯕꯅꯦꯕ ꯑꯩꯈꯣꯏ ꯈꯨꯟꯗꯁꯨ ꯀꯣ
ꯂꯥꯏ ꯈꯨꯔꯨꯝꯕ ꯑꯗꯨꯔꯣꯝꯗꯨꯅ ꯎꯝ ꯃꯣꯏꯁꯨ ꯇ‌ꯦꯡꯀꯤꯗꯒꯤ ꯂꯧꯕꯗꯨꯗꯤ
ꯍꯣꯏ ꯄ ꯑꯦ ꯍꯥꯏꯌꯦ ꯑꯗꯨꯃꯥꯏ ꯇꯥꯏ
ꯊꯥꯗ ꯂꯨꯄꯥ ꯀꯨꯟ ꯀꯨꯟ ꯂꯥ ꯀꯔꯤꯔꯥ ꯍꯥꯏꯕꯅꯦ
ꯀꯨꯟ ꯍꯥꯏꯔꯌꯦ ꯂꯨꯄ ꯆꯥꯝꯃ ꯍꯥꯏꯗꯥꯏꯅꯦ
ꯈꯪꯗꯦ ꯆꯥꯝꯃꯔꯥ ꯌꯥꯡꯈꯩꯔꯥ ꯌꯥꯝꯗꯕꯅꯦ ꯏꯁꯤꯡꯁꯨ ꯑꯗꯨꯝ ꯅꯨꯡꯉꯥꯏ
ꯊꯥꯗ ꯆꯅꯤ ꯆꯅꯤ
ꯆꯅꯤ ꯊꯥꯗ ꯆꯅꯤ
ꯑꯣ
ꯑꯗ ꯑꯩꯈꯣꯏꯗꯤ ꯖꯅꯋꯥꯔꯤꯒꯨꯝꯕꯗꯤ ꯆꯅꯤ ꯑꯗꯨꯝ ꯐ꯭ꯔꯤꯗ ꯄꯤꯈ꯭ꯔꯦ ꯑꯃꯐꯥꯎ ꯐꯪꯗꯦ
ꯑꯩꯩꯒꯤ
ꯏꯁꯤꯡ ꯂꯞꯇꯦ ꯑꯗꯨ ꯖꯤꯅꯣꯔꯤ ꯑꯗꯨꯗꯥꯝꯅꯤ ꯖꯤꯅꯣꯔꯤ
ꯄꯨꯂꯞ ꯄꯨꯂꯄ ꯀꯤꯔꯥ
ꯄꯨꯂꯞ ꯐꯪ ꯆꯥꯗꯕꯁꯨ ꯂꯩ
ꯑꯣ ꯑꯩ ꯅꯣꯏ ꯌꯨꯝꯇꯪ ꯑꯣꯏꯕ꯭ꯔꯥ ꯈꯪꯕ꯭ꯔ
ꯃꯌꯨꯝ ꯈꯣꯏꯒꯤ ꯉꯥꯛꯇꯪ ꯅꯠꯇꯦ ꯑꯗꯨꯒ ꯇꯥꯐꯝ ꯃꯇꯝꯗ ꯇꯨꯇꯤ ꯂꯩꯕꯈꯣꯏꯅ ꯇꯣꯇꯤ ꯆꯤꯡꯕꯗꯤ ꯑꯩꯈꯣꯏꯗꯤ ꯐꯪꯗ꯭ꯔꯦ
ꯑꯣ
ꯁꯤꯜꯇꯦꯛꯁꯇ ꯀꯥꯈꯠꯅꯤꯉꯥꯏꯁꯨ ꯉꯝꯗ꯭ꯔꯦꯅ ꯑꯗꯨꯝꯃꯥꯏꯅ ꯑꯗꯨꯝ ꯇꯣꯛꯑꯦ
ꯎꯝ ꯈꯪꯗ꯭ꯔꯦꯗꯥ
ꯎꯝ ꯑꯗꯨꯒꯤ ꯑꯁ
ꯊꯥꯏꯅꯗꯒꯤ ꯑꯗꯨꯃꯥꯏꯅ ꯇꯧꯔꯝꯕꯣꯏ ꯊꯥꯏꯅꯁꯨ ꯂꯩꯕꯤꯕꯨꯗꯤ ꯐꯥꯗꯧꯕꯀꯣ
ꯎꯝ ꯊꯥꯏꯅ ꯑꯗꯨꯃꯥꯏꯅ ꯇꯧꯔꯝꯒꯣꯅꯦ ꯃꯣꯏ ꯑꯩ ꯂꯥꯛꯇꯣꯏꯉꯥꯏꯁꯤꯀꯣ ꯍꯥꯏꯕꯗꯤ ꯃꯐꯝꯗ ꯆꯞꯅꯈ꯭ꯔꯕꯅꯤꯅ ꯏꯁꯤꯡꯗꯣ
ꯎꯝ
ꯈꯔ ꯋꯥꯕ ꯑꯩꯈꯣꯏꯗ ꯍꯥꯏꯔꯁꯨ
ꯑꯣ
ꯅꯣꯏꯗꯤ ꯌꯨꯝꯕꯨꯅ ꯏꯁꯤꯡ ꯌꯨꯝꯕꯨꯅ ꯏꯁꯤꯡ ꯑꯗꯨꯝ ꯍꯥꯞꯄꯤꯕ꯭ꯔꯣ
ꯅꯠꯇꯦ ꯍꯥꯞꯄ ꯅꯠꯇꯦ ꯃꯁꯥ ꯃꯁꯥꯅ ꯆꯤꯡꯕꯅꯦ ꯃꯣꯏ ꯀꯩꯅꯣꯝ ꯅꯪ ꯅꯣꯏ ꯆꯤꯡꯅꯤꯉꯥꯏ ꯂꯩꯇꯦ ꯍꯥꯏꯕꯗꯣ
ꯎꯝ
ꯀꯥ ꯀꯥ ꯈꯨꯗꯤꯡꯒꯤ ꯑꯃ ꯑꯃ ꯄꯥꯟꯁꯜꯂꯦꯕꯀꯣ ꯃꯈꯥꯗ ꯑꯗꯨꯒ ꯁꯔꯀꯥꯔꯅ ꯄꯤꯔꯛꯄ ꯀꯩꯅꯣꯝꯗꯣ
ꯑꯗꯨ ꯁꯤꯖꯤꯟꯅꯕ
ꯑꯗꯨꯅ ꯗꯥꯏꯔꯦꯛꯇ ꯃꯤ ꯃꯣꯏꯒꯤ ꯂꯥꯛꯀꯕ ꯀꯩꯅꯣꯝꯗꯣ ꯄꯥꯏꯞꯇꯣ ꯑꯗꯨꯗ ꯀꯩꯅꯣꯝ ꯇꯧꯈ꯭ꯔꯕꯅꯦꯕꯀꯣ ꯑꯗꯣ ꯄꯥꯜꯂꯒ ꯂꯩꯔꯅꯤ ꯑꯗꯣ ꯅꯨꯡꯇꯤ ꯈꯨꯗꯤꯡꯒꯤ ꯂꯥꯛꯑꯦꯕꯀꯣ
ꯎꯝ ꯎꯝ ꯎꯝ ꯑꯗꯣ ꯏꯁꯤꯡꯗꯤ ꯁꯦꯡꯕ꯭ꯔꯣ
ꯑꯁ ꯃꯔꯛ ꯃꯔꯛꯇ ꯁꯦꯡꯗꯦ ꯃꯔꯛ ꯃꯔꯛꯇ ꯁꯦꯡꯕꯁꯨ ꯂꯩꯑ ꯈꯪꯗꯦ ꯅꯪ ꯊꯤꯕꯁꯨ ꯂꯥꯛꯄ ꯂꯩꯌꯦ ꯑꯗꯣ
ꯆꯒꯗꯕ ꯃꯇꯝꯃꯥꯎꯛꯇ ꯆꯤꯡꯕ꯭ꯔꯥ
ꯅꯠꯇꯦ ꯃꯊꯛꯇ ꯀꯩꯅꯣꯝ ꯍꯥꯞꯄꯤꯕꯀꯣ
ꯑꯣ ꯎꯝ ꯁꯦꯟꯇꯦꯛꯁꯇꯣ
ꯑꯣ ꯑꯗꯨ ꯊꯝꯃꯦ
ꯎꯝ
ꯑꯗꯣ ꯊꯝꯕꯤꯔꯗꯤ ꯑꯗꯨꯃꯥꯏ ꯍꯣꯏ ꯑꯗꯨꯃꯥꯏꯅ ꯑꯣꯏꯒꯅꯤ
ꯑꯗꯨꯗꯤ ꯏꯁꯤꯡ ꯁꯦꯡꯕ ꯃꯇꯝꯗ ꯑꯗꯨꯝ ꯆꯤꯡꯉꯨꯅ
ꯍꯣꯏ ꯑꯗꯨꯝ ꯃꯥꯥꯏ ꯌꯦꯡꯒ ꯇꯧꯈ꯭ꯔꯕꯅꯦꯕꯀꯣ
ꯎꯝ ꯁꯥꯕꯗꯣ ꯂꯥꯏ ꯏꯁꯤꯡ ꯃꯊꯛꯇ ꯆꯤꯡꯈꯠꯂꯒ ꯁꯥꯔꯒ ꯂꯩꯔꯦ ꯍꯥꯏꯕꯗꯤ ꯑꯗꯨꯗꯤ ꯂꯥꯏ ꯈ꯭ꯔꯕꯅꯦ ꯁꯦꯡꯗ꯭ꯔꯤ ꯐꯩꯅ
ꯐꯨꯠꯂꯒ ꯀꯩꯅꯣꯝ ꯇꯧꯕꯅꯤꯍꯦ ꯀꯦꯃꯨꯛꯁꯨ ꯁꯥꯕ꯭ꯔꯥ ꯏꯁꯤꯡꯗꯣ ꯑꯗꯨꯒꯤ ꯅꯣꯆꯤꯟꯒꯨꯝꯕ ꯏꯁꯤꯡ ꯄꯥꯏꯅꯤꯡꯉꯗꯤ ꯁꯥꯕꯅꯦ ꯌꯥꯝ ꯁꯥꯔꯒꯀꯣ ꯐꯨꯠꯄ ꯃꯥꯟꯕꯅꯦꯄ ꯄꯣꯛꯀꯅꯤꯍꯦ ꯑꯍꯥꯟꯕ ꯇꯥꯕꯗꯤ ꯄꯣꯛꯀꯗꯣꯏꯅꯦ ꯌꯥꯝ__ ꯁꯥꯕꯅꯤ__
ꯕꯣꯏꯂꯔ ꯂꯩꯔꯒ ꯑꯗꯨꯗ ꯇꯧꯔꯣꯅꯦ ꯏꯁꯤꯡꯗ ꯐꯨꯠꯇꯕꯤꯗ
ꯃꯅꯝ ꯅꯝꯊꯤꯌ‌ꯦ
ꯎꯝ
ꯏꯁꯤꯡ ꯑꯗꯨ ꯊꯛꯄ ꯌꯥꯗꯦꯕꯀꯣ ꯆꯥꯅꯕ ꯆꯥꯛ ꯍꯟꯖꯥꯡ ꯆꯥꯛ ꯌꯦꯟꯖꯥꯡ ꯊꯣꯡꯉꯁꯨ ꯃꯔꯛ ꯃꯔꯛꯇꯗꯤ ꯍꯣꯏ ꯁꯦꯡꯕ ꯀꯩꯅꯣꯝ ꯍꯥ ꯍꯥꯞ ꯐꯥꯎ ꯑꯣꯏꯗꯤ ꯑꯗꯨꯗꯨ ꯀꯩꯅꫭꯝ ꯇꯧꯋꯦ ꯅꯠꯇ꯭ꯔꯗꯤ ꯑꯩꯗꯤ ꯑ ꯄꯥꯛ ꯄꯥ ꯏꯗꯦꯕꯀꯣ ꯅꯝꯊꯤꯕꯒꯤ ꯃꯣꯏꯅ ꯍꯤꯗꯥꯛꯁꯨ ꯍꯥꯞꯄꯤꯕꯀꯣ ꯃꯣꯏ ꯁꯦꯡꯅꯤꯡꯉꯥꯏ ꯑꯗꯨ ꯑꯣꯏꯕꯒꯤ ꯆꯥꯅꯕꯗꯨ ꯅꯨꯡꯉꯥꯏꯇꯕ ꯑꯗꯨꯅ
ꯑꯩꯈꯣꯏꯁꯨ ꯁꯤꯗꯤ ꯑꯁ ꯀꯨꯏꯔꯔꯣꯏ ꯃꯤꯌꯥꯝ ꯌꯥꯝꯂꯛꯄꯅꯤꯅꯀꯣ ꯀꯨꯏꯔꯔꯣꯏ ꯑꯥ ꯇꯝꯄꯥꯛꯒꯨꯝꯅ ꯇꯧꯔꯅꯤ
ꯍꯣꯏꯗ
ꯎꯝ ꯑꯥ ꯑꯩꯈꯣꯏ ꯈꯨꯟꯗꯨꯗꯤ ꯈꯔꯗꯤ ꯅꯨꯡꯉꯥꯏꯈꯤꯅꯤ ꯑꯗꯨꯕꯨ ꯑꯁꯤꯗꯗꯤ ꯀꯨꯏꯔꯒ ꯀꯩꯊꯦꯜꯒꯤ ꯇꯥꯏꯞꯇ ꯂꯥꯛꯑꯅꯤ ꯍꯧꯖꯤꯛꯁꯨ ꯑꯗꯨꯝ ꯀꯩꯊꯦꯜꯒꯤ ꯇꯥꯏꯞꯇ ꯄꯔꯦꯡ ꯗꯨꯀꯥꯟ ꯐꯝꯕ ꯍꯧꯔꯤꯕ
ꯑꯣ ꯅꯣꯏ ꯑꯗꯨꯗꯤ ꯂꯝꯕꯤ ꯃꯅꯥꯛꯇ ꯂꯩꯕꯔꯖꯤꯗꯤ ꯀꯩꯅꯣꯝ ꯇꯧꯔꯤꯗꯅ
ꯑꯗꯨꯃꯥꯏꯅ ꯍꯥꯎꯈ꯭ꯔꯕ ꯑꯗꯨꯒ ꯀꯔꯤ ꯀꯔꯤꯅꯣ ꯄꯣꯠ ꯆꯩꯁꯨ ꯑꯗꯨꯝ ꯀꯔꯤ ꯍꯥꯏꯁꯤꯔꯥ ꯏꯂꯦꯛꯇ꯭ꯔꯤꯛꯀꯤ ꯋꯦꯌꯥꯔ ꯀꯔꯤ ꯀꯔꯤꯅꯣ ꯖꯛꯄꯤ ꯅꯨꯡꯄꯤ ꯌꯣꯟꯕꯃꯐꯝ ꯗꯨꯀꯥꯟ ꯆꯥꯎꯅ ꯃꯥ ꯑꯗꯨꯝ ꯂꯩꯈ꯭ꯔꯦꯕ ꯑꯩꯈꯣꯏꯗꯤ ꯑꯗꯨ ꯈꯨꯟꯃꯛꯇꯤ ꯑꯩꯈꯣꯏꯗꯤ ꯂꯩ ꯇꯔꯤꯅ ꯕꯖꯥꯔꯗ ꯉꯛꯇꯅꯤꯅ ꯃꯣꯏꯗꯤ ꯑꯗꯨꯃꯥꯏꯅ ꯂꯩꯈ꯭ꯔꯦꯕ ꯑꯗꯣ ꯀꯨꯏꯔꯔꯣꯏ
ꯑꫭ
ꯁꯔꯚꯤꯁ ꯂꯩꯇꯕ ꯑꯩꯈꯣꯏꯅ ꯑꯗꯨꯒꯨꯝꯕ ꯐꯝꯕ ꯍꯧꯖꯤꯛ ꯍꯧꯖꯤꯛ ꯁꯔꯚꯤꯁ ꯂꯩ ꯇꯕꯁꯦ ꯌꯥꯝꯗꯤ ꯌꯥꯝ ꯂꯛꯈ꯭ꯔꯦ ꯁꯤꯗꯁꯨ ꯀꯣ ꯑꯗꯨꯈꯣꯏꯅ ꯂꯣꯏꯅ ꯗꯨꯀꯥꯟ ꯇꯧꯔꯒ ꯇꯧꯔꯗꯤ ꯌꯥꯝꯔꯅꯤꯕ
ꯑꯣ
ꯊꯥꯏꯅꯗꯤ ꯑꯗꯨꯒꯨꯝꯕ ꯆꯠꯅꯗꯦꯕꯀꯣ ꯍꯧꯖꯤꯛ ꯇꯤ ꯑꯗꯨꯝ ꯃꯤꯁꯨ ꯌꯥꯝꯅ ꯂꯥꯛꯄꯅꯤꯅ
ꯍꯣꯏ
ꯑꯗꯨꯃꯥꯏꯅ ꯇꯧꯔꯦꯒ
ꯅ ꯀꯣꯟꯁꯦ ꯑ ꯌꯨꯝ ꯌꯨꯝ ꯀꯩꯅꯣꯝ ꯇꯧꯕꯗꯣ ꯌꯨꯝ ꯌꯨꯝ ꯌꯨꯝ ꯍꯥꯏ ꯌꯌꯨꯛ ꯇꯥꯔꯦꯀꯣ ꯑꯗꯣ ꯆꯥꯝꯃꯔꯤ ꯆꯥꯝꯃꯉꯥ ꯌꯧꯕ꯭ꯔꯣ